ꯑꯥꯟ ꯑꯥ ꯇꯥꯕ꯭ꯔꯣ
ꯆꯥꯛ ꯆꯔꯔꯕꯕꯣ ꯇꯥꯏꯌꯦ ꯇꯥꯏꯌꯦ ꯍ
ꯑꯩ ꯑꯩ ꯆꯥꯛ ꯆꯥꯈ꯭ꯔꯦ ꯆꯥꯛ ꯆꯥꯈ꯭ꯔꯦ
ꯑꯣ ꯉꯟꯇꯥꯥꯅꯅꯤꯅꯦ ꯀꯩ ꯌꯦꯟꯁꯥꯡ ꯊꯣꯡꯉꯕ
ꯑꯩ ꯀꯩꯅꯣ ꯉꯥ ꯆꯥꯈ꯭ꯔꯦ
ꯑꯝ
ꯉꯥ ꯆꯥꯔꯒ ꯑ ꯀꯩꯅꯣ ꯑꯩ ꯑꯩ ꯉꯁꯥꯏ ꯍꯥꯏꯗꯣ ꯉ ꯄꯥꯝꯗꯦ ꯍꯥꯏꯕꯒꯤ ꯑ ꯃꯤꯒ ꯃꯍꯤꯒ ꯁꯤ ꯑ ꯑꯩ ꯀꯕ ꯆꯥꯈ꯭ꯔꯦꯕ
ꯑꯣ ꯑꯗꯨ ꯃꯍꯤ ꯈꯛꯇꯪ ꯆꯥꯔꯕ ꯑꯩꯁ ꯃꯌꯥꯝꯁꯤꯅ ꯑꯗꯨ ꯇꯥꯔꯒꯗꯤ ꯑꯣꯄꯣꯖꯤꯠꯅꯤꯅꯦ ꯃꯌꯥꯝꯅ ꯍꯥꯏꯅ ꯍꯧꯖꯤꯛꯗ ꯍꯥꯏꯗꯤ ꯃꯌꯥꯝꯗꯤ ꯉꯥ ꯊꯣꯡꯉꯒ ꯌꯥꯝ ꯆꯥꯏꯅ ꯍꯥꯏꯌꯦ ꯅꯪꯒꯤꯗꯤ ꯉꯥ ꯊꯣꯡꯉꯕꯅꯤꯅ ꯅꯠꯇ꯭ꯔ ꯆꯥꯕꯁꯦ ꯈꯔ ꯍꯟꯊꯔꯦꯕ
ꯃꯥꯅꯦ ꯑꯩ ꯉꯥ ꯊꯣꯡꯉꯒꯦ ꯆꯤꯛꯀꯟ ꯊꯣꯡꯉꯦꯕ
ꯎꯝ
ꯍꯣꯏ ꯀꯩꯅꯣ ꯂꯀꯦꯜ
ꯑꯣ ꯍꯥꯏꯗꯤ ꯅꯠꯇꯦ ꯂꯣꯀꯦꯜꯗꯤ ꯅꯠꯇꯦ ꯀꯩꯅꯣꯅꯦ ꯕꯣꯏꯂꯔꯅꯦ ꯑꯗꯨꯃꯥꯏꯅ ꯇꯧꯔꯒ ꯉꯁꯥꯏꯗꯣ ꯑꯩꯈꯣꯏꯅꯤꯅ ꯋꯥꯔꯤ ꯁꯥꯟꯅꯔꯤꯉꯩꯗꯣ ꯀꯩꯗꯧꯔꯕ ꯂꯣꯀꯦꯌꯥ
ꯍꯥꯏꯌ ꯍꯥꯏ ꯅꯪ ꯍꯥꯟꯅ ꯍꯥꯏꯅꯦ
ꯎ ꯉꯁꯥꯏꯒꯤ ꯑꯩꯈꯣꯏ ꯋꯥꯔꯤ ꯁꯥꯟꯅꯔꯨꯏꯉꯩꯗꯣ ꯑꯗꯨꯗ ꯑꯩꯈꯣꯏꯗꯥꯅ ꯊꯣꯛꯑꯒ ꯆꯤꯛꯀꯟꯗꯣ ꯐ꯭ꯔꯦꯁ ꯑꯣꯏꯅ ꯂꯧꯔꯨꯕ ꯍꯥꯏꯇꯥꯔꯦ ꯀꯩꯅꯣꯗꯒꯤ ꯕꯣꯏꯂꯔꯗꯣ ꯑꯗꯨꯃꯥꯏꯅ ꯇꯧꯔ ꯂꯩꯔꯝꯃꯦ ꯑꯗꯩꯗꯤ ꯃꯣꯏ ꯊꯣꯡꯑꯒ ꯂꯩꯔꯝꯃꯦ ꯑꯗꯨꯒꯤ ꯃꯅꯝꯕꯨꯗꯤ ꯅꯨꯡꯁꯤꯔꯤ ꯍꯧꯖꯤꯛꯇꯤ ꯊꯥꯗꯣꯔꯛꯏ ꯅꯪ ꯍꯥꯏꯒꯦ ꯇꯧꯔꯝꯕꯗꯣ ꯀꯩꯔꯤꯕ ꯂꯣꯀꯦꯜꯒꯤ ꯀꯩꯗꯧꯔꯕ
ꯅꯣꯏꯗꯤ ꯂꯣꯀꯦꯜꯁꯦ ꯄꯥꯛ ꯆꯥꯕꯗꯤ ꯐꯪꯗꯤ ꯐꯪꯉꯝꯃꯔꯣꯏꯍ
ꯈꯣꯏꯔꯣ ꯍꯥꯏꯗꯤ ꯀꯩꯅꯣꯕꯨꯗꯤ ꯑꯗꯨꯝ ꯂꯣꯀꯦꯜ ꯆꯥꯕ ꯍꯥꯏꯁꯦ ꯊꯑꯣꯏꯅꯗꯤ ꯆꯥꯗꯤ ꯑꯗꯨꯝ ꯊꯤꯔꯕꯨꯗꯤ ꯐꯪꯅꯤꯕꯀꯣ ꯑꯗ ꯇꯥꯁꯨꯣ ꯕꯣꯏꯂꯔꯒꯨꯝꯕꯗꯅ ꯑꯗꯨꯝ ꯍꯥꯎꯕ ꯑꯗꯣ ꯑꯃꯗꯁꯨ ꯍꯥꯎꯕꯗꯤ ꯍꯥꯎꯋꯦꯕꯀꯣ ꯑꯗꯨ ꯑꯣꯏꯇꯥꯥꯔꯒꯁꯨ ꯊꯨꯝ ꯆꯥꯔꯛꯄꯩꯗꯤ ꯑꯗꯨꯝ ꯕꯣꯏꯂꯔꯅ ꯑꯗꯨꯝ ꯅꯨꯡꯉꯥꯏꯕꯗꯣ ꯆꯠꯂꯒ ꯑꯗꯨꯃꯥꯏꯅ ꯇꯧꯕ
ꯅꯣꯏ ꯂꯣꯀꯦꯜꯒꯨꯝꯕꯗꯤ ꯀꯥꯏꯗ ꯀꯥꯏꯗ ꯂꯩꯕꯅꯣ ꯂꯣꯀꯦꯜꯒꯨꯝꯕꯗꯤ
ꯎ ꯂꯩꯕꯗꯤ ꯂꯩꯕꯗꯤ ꯂꯩꯇꯦ ꯑꯗꯣ ꯂꯩꯒꯦ ꯍꯥꯏꯇꯥꯔꯒꯗꯤ ꯑꯗꯨꯝ ꯃꯤꯉꯣꯟꯗ ꯄꯨꯛꯥꯡ ꯍꯪꯅꯕꯗꯣ ꯑꯗꯨꯃꯥꯏꯅ ꯇꯧꯋꯤ ꯍꯥꯏꯗꯤ ꯃꯤ ꯃꯌꯨꯝꯗꯒ ꯂꯣꯏꯕ ꯀꯥꯟꯗꯒ ꯂꯩꯗꯅ ꯑꯗꯨꯒꯨꯝꯂꯒ ꯃꯣꯏ ꯀꯌꯥꯗ ꯊꯥꯔꯤꯅꯣ ꯈꯣꯠꯂꯤꯅꯣ
ꯑꯗ ꯆꯤꯡ ꯆꯤꯡ ꯆꯤꯡꯒꯤꯒꯨꯝꯕꯗꯤ ꯄꯥꯛ ꯆꯥꯕ ꯐꯪꯉꯝꯃꯣꯏꯍꯦ
ꯆꯤꯡꯒꯤꯔꯑꯣ ꯑꯩ ꯆꯁꯤꯡꯒꯤꯗꯤ ꯆꯥꯕꯗꯤ ꯀꯩꯝ ꯐꯪꯗ꯭ꯔꯦꯍꯦ ꯑꯗꯨꯒꯤꯗꯤ ꯀꯩꯝꯇ
ꯎꯝ ꯆꯤꯡ ꯆꯤꯡ ꯆꯤꯡꯒꯤꯗꯒ ꯇꯝꯄꯥꯛꯇ ꯑꯃꯨꯛꯀ ꯀꯩꯅꯣ ꯇꯧꯕ ꯇꯣꯡꯉꯥꯜꯂꯥꯛꯀꯅꯤ
ꯑꯣ ꯃꯍꯥꯎꯁꯦ ꯅꯪ ꯁꯨꯝ ꯈꯟꯕꯗ ꯃꯍꯥꯎ ꯀꯌꯥꯝ ꯈꯦꯠꯅꯒꯦꯕ ꯃꯣꯏꯅꯤꯁꯦ
ꯎꯝ ꯃꯥ ꯃꯍꯥꯎꯁꯦ ꯀꯦꯅꯥꯏ ꯍꯥꯏꯕꯗꯤ ꯋꯥꯜꯒ ꯋꯥꯒ ꯑꯗꯨꯝ ꯊꯥꯛꯀꯨꯝ ꯊꯥꯛ ꯇꯧꯕꯒꯅ ꯃꯥ ꯃꯣꯏ ꯃꯁꯥ ꯃꯁꯥ ꯃꯊꯟ ꯃꯊꯟꯗ ꯊꯤꯔꯒ ꯆꯥꯕ ꯆꯠꯄꯗꯣ
ꯑꯥ
ꯑꯗꯨꯗꯤ ꯃꯣꯏꯗꯤ ꯑꯦꯛꯁꯔꯁꯥꯏꯁ ꯇꯧꯔꯒ ꯑꯗꯨꯝ ꯆꯠꯊꯣꯛ ꯆꯠꯁꯤꯟ ꯇꯧꯋꯕ ꯌꯦꯟ ꯑꯣꯏꯔꯁꯨꯀꯣ ꯑꯗꯨꯒꯤ ꯂꯩꯗꯅ ꯍꯥꯎꯕꯁꯦ ꯍꯦꯜꯂꯦꯕ
ꯑꯣ
ꯑꯗꯨꯗ ꯑꯗꯨꯗꯒꯤ ꯍꯦꯟꯅ ꯍꯥꯎꯕꯁꯦ ꯋꯥꯜ ꯍꯦꯟꯅ ꯑꯃ ꯂꯩꯌꯦ ꯑꯃꯨꯛꯀ ꯆꯤꯡꯗ ꯂꯩꯌꯦꯕꯀꯣ ꯑꯗꯨꯗꯤ ꯏꯁ ꯅꯣꯠ ꯀꯩꯅꯣ ꯂꯣꯏꯕ ꯂꯣꯏꯕ ꯅꯠꯇꯦ ꯑꯗꯨꯗꯤ ꯃꯤꯅ ꯋꯥꯜꯅꯦꯕ ꯑꯗꯨꯗꯤ
ꯑꯣ ꯍꯥꯏꯗꯤꯅ ꯑꯣ ꯂꯝ ꯂꯝꯒꯤ ꯀꯩꯅꯣꯅꯦꯕ ꯅꯪ ꯍꯥꯏꯁꯦꯕ ꯑꯩꯈꯣꯏꯁꯦ ꯃꯁꯥꯅ ꯑꯣꯏꯅ ꯀꯩꯅꯣ ꯇꯧꯖꯕꯗꯣ
ꯑ ꯂꯝꯒꯤ ꯆꯤꯀꯟꯗꯣ ꯑ ꯂꯝꯒꯤ ꯌꯦꯟꯗꯣ ꯑꯁ ꯑꯗꯨꯗꯤ ꯑꯗꯨ ꯑꯗꯨ ꯍꯦꯟꯅ ꯑꯃꯨꯛ ꯍꯥꯎꯋꯦ ꯂꯣꯀꯦꯜꯗꯒꯤꯗꯤ ꯑꯃꯨꯛ
ꯑꯩꯁ ꯅꯪ ꯍꯥꯏꯔꯒ ꯆꯥꯕꯨ ꯆꯥꯅꯤꯡꯉꯤꯗ ꯀꯃꯥꯏꯅ ꯇꯧꯒꯦ ꯃꯥꯏ ꯐ꯭ꯂꯦꯁꯀꯗꯤ
ꯃꯣꯏ ꯄ꯭ꯂꯦꯁ ꯁꯦ ꯍꯥꯏꯕꯗꯤ ꯃꯨꯛ ꯕ꯭ꯔꯣꯏꯂꯔꯒꯤꯇ ꯇꯧꯗꯦꯕ ꯍꯥꯏꯕꯗꯤ ꯃꯣꯏꯗꯤ ꯀꯣꯝꯄꯦꯛ ꯑꯣꯏꯔꯒꯀꯣ ꯇ ꯇꯧꯕꯗꯣ ꯑꯗꯨꯒ ꯆꯥ ꯃꯇꯝꯗ ꯃꯣꯏꯒꯤ ꯑꯦꯔꯣꯃꯥ ꯍꯥꯏꯁꯤꯔꯥ ꯑꯗꯨꯝ ꯃꯅꯝ ꯅꯠꯇꯕ ꯆꯥꯕꯗ ꯅ ꯑꯗꯨ ꯍ ꯋꯥꯜ ꯑꯣꯏꯔꯗꯤ ꯑꯗꯨꯝ ꯃꯥ ꯐ꯭ꯂꯦꯕꯔ ꯊꯥꯗꯣꯛꯄꯗꯣ ꯈꯪꯕ꯭ꯔꯥ ꯑꯗꯨꯝ
ꯑꯥ ꯈꯪꯉꯦ ꯈꯪꯉꯦ ꯈꯪꯉꯦ ꯑꯣ ꯈꯪꯉꯦ ꯈꯪꯉꯦ ꯑꯣꯏ ꯅꯝꯕ
ꯌꯥꯏ ꯌꯥꯏ ꯑꯥ ꯑꯗꯨ ꯑꯗꯨ ꯑꯗꯨ ꯑꯗꯨ ꯑꯣꯏꯕ ꯂꯦ ꯍꯦꯜꯗꯤ ꯀꯗꯤ ꯑꯃꯨꯛ ꯋꯥꯜꯗꯣ ꯍꯦꯟꯅ ꯑꯃꯨꯛꯀ ꯍꯥꯎꯋꯦꯕ ꯕ꯭ꯔꯣꯏꯂꯔ ꯂꯣꯀꯦꯜ ꯋꯥꯜ ꯂꯥꯏꯗꯦꯠꯅ
ꯑꯁ ꯅꯪꯁꯤꯗꯤ ꯍ ꯑꯗꯨꯗꯣ ꯅꯪꯒꯤ ꯋꯥꯁꯤꯗꯤ ꯀꯃꯥꯏꯅ ꯇꯧꯔꯤꯅꯣ ꯍꯥꯏꯗꯤ ꯋꯥꯜ ꯍꯥꯏꯗꯤ ꯍꯥꯏꯗꯅ ꯅꯪꯅ ꯑꯗꯨꯝ ꯅꯣꯏꯅ ꯆꯥꯒꯦꯅ ꯍꯥꯏꯕꯗꯣ ꯀꯣꯏꯐꯝ ꯐꯪꯕ ꯅꯠꯇ꯭ꯔꯒ
ꯑꯁ ꯄꯥꯛ ꯐꯪꯗꯦ ꯄꯥꯛ ꯐꯪꯗꯦ ꯑꯗꯨꯗ ꯄꯥꯛ ꯐꯪꯗꯕꯅ ꯆꯤꯡꯒꯨꯝꯕ ꯆꯠꯄꯒꯨꯝꯕꯗ ꯅꯠꯇ꯭ꯔꯒ ꯑꯗꯨꯝ ꯎꯝ ꯂꯥꯏꯛ ꯁꯤꯀꯥꯔꯒꯨꯝꯕ ꯆꯠꯄ ꯀꯥꯡꯕꯨꯗꯣ
ꯎꯝ ꯎꯝ
ꯑꯗꯨ ꯑꯗꯨꯒꯨꯝꯕꯅ ꯊꯦꯡꯅꯔꯒ ꯑꯗꯨꯝ ꯀꯥꯞꯄꯒꯨꯝꯕꯁꯦ ꯂꯥꯏꯐ ꯇ ꯇ꯭ꯔꯦꯞꯀꯨꯝꯕ ꯇꯧꯗ ꯐꯥꯕꯒꯨꯝꯕꯀꯣ ꯑꯗꯨ ꯅꯠꯇ꯭ꯔꯗꯤ ꯄꯥꯛ ꯆꯥ ꯐꯪꯗꯦꯗ
ꯇꯥꯡꯕ ꯇꯥꯡꯉꯝꯅꯤꯉ ꯅꯣꯏꯁꯤꯗ ꯍꯥꯏꯗꯤ ꯐꯪꯕ ꯀꯥꯟꯗ ꯌꯥꯝ ꯇꯥꯡꯕꯗꯣ ꯔꯦꯌꯔ ꯑꯣꯏꯅ ꯆꯥꯕꯗꯣ ꯆꯥꯕꯗ
ꯎꯝ ꯎꯝ ꯆꯄꯥ ꯐꯪꯗꯦꯗ ꯑꯗꯨꯒꯨꯝꯕꯗꯤꯀꯣ ꯋꯥꯟꯁ ꯋꯥꯟꯁ ꯏꯟ ꯑꯦ ꯏꯌꯥꯔ ꯐꯥꯎꯕ ꯐꯪꯗꯦꯗ ꯑꯗꯨꯒꯨꯝꯕꯗ
ꯀꯩꯅꯣꯒꯗꯤ ꯇꯧꯗ꯭ꯔꯣ ꯊꯑꯣꯏꯟꯒꯤꯒ ꯊꯑꯣꯏꯟꯒꯤꯒ ꯃꯤꯅꯒ ꯍꯟ ꯇꯧꯔꯒꯅꯦꯕꯣ ꯌꯣꯟꯕꯗꯤ ꯌꯣꯟꯗ꯭ꯔꯣ ꯑꯗꯨꯒꯨꯝꯕꯗꯨꯗꯤ
ꯑꯁ ꯌꯣꯜꯂꯁꯨꯀꯣ ꯚꯥꯏ ꯌꯣꯟ ꯌꯣꯟꯗ꯭ꯔꯤꯉꯩꯗ ꯍꯥꯟꯅ ꯁꯤꯠꯂꯅꯤ ꯑꯗꯨꯗ ꯍꯥꯏꯕꯗꯤ ꯐꯪꯗꯕꯅꯤꯅ ꯃꯣꯏ ꯑꯗꯨꯝ ꯍꯟ ꯇꯧꯕ ꯀꯥꯡꯕꯨꯁꯨ ꯑꯗꯨꯝ
ꯑꯥ ꯑꯥ ꯑꯣ ꯑꯗꯨ ꯑꯣ ꯌꯣꯟꯕꯒ ꯁꯪꯉꯔꯣꯏꯕ ꯑꯗꯨꯝ ꯌꯣꯂ ꯀꯗꯕ ꯃꯤꯗꯨ ꯑꯗꯨꯝ ꯆꯥꯊꯣꯛꯈ꯭ꯔꯅꯤꯕ ꯇꯥꯡꯕꯅꯤꯅ ꯍꯥꯎꯗꯧ ꯃꯥꯜꯂꯤꯅꯦ
ꯗꯤ ꯑꯩꯈꯣꯏ ꯑꯦꯔꯤꯌꯥꯗꯗꯤ ꯄꯨꯔꯥ ꯆꯤꯡ ꯖꯪꯒꯜꯁꯨ ꯅꯠꯇꯕꯅꯤꯅꯀꯣ ꯍꯣꯏ ꯃꯥ ꯃꯊꯛꯔꯣꯝꯗꯕꯨ ꯆꯠꯂꯗꯤ ꯑꯥ ꯀꯩꯅꯣ ꯆꯠꯂꯗꯤ ꯖꯪꯒꯜꯗꯤ ꯑꯣꯏ ꯑꯗꯨꯕꯨ ꯍꯧꯖꯤꯛ ꯍꯧꯖꯤ ꯍꯧꯖꯤꯛ ꯃꯇꯝꯗꯤ ꯑꯗꯨꯒꯨꯝꯕꯁꯨ ꯆꯠꯁꯨ ꯆꯠꯅ ꯗ꯭ꯔꯦꯕ
ꯑꯥ ꯑꯥ
ꯑꯗꯨꯒꯤ ꯀꯩꯅꯣ ꯄꯥꯛ ꯐꯪꯗ꯭ꯔꯦꯗ ꯊꯥꯏꯅꯗꯤ ꯈꯔ ꯆꯥꯕ ꯐꯪꯉꯝꯃꯦ
ꯎꯝ
ꯑꯩ ꯄꯥꯎ ꯊꯦꯡꯅꯈ꯭ꯔꯦ ꯖꯪꯒꯥ ꯆꯠꯄ ꯃꯇꯝꯗꯀꯣ ꯅꯥꯎꯔꯤꯒ ꯀꯦꯇ ꯄꯨꯜꯒ ꯄꯨꯔꯒ ꯑꯩ ꯀꯥꯞꯄꯦꯕ ꯑꯩ ꯄꯤꯛꯁꯨꯨ ꯄꯤꯛ ꯔꯗꯥꯗꯣ ꯃ ꯇꯝꯗ ꯑꯥ ꯑꯁ ꯄꯥꯏꯌꯦ ꯃꯣꯏꯗꯤ ꯐꯖꯅ ꯍꯥꯏꯕꯗꯤ ꯂꯥꯏꯛ ꯑꯣꯏꯕꯅꯤꯅꯀꯣ ꯃꯣꯏ
ꯑꯣ ꯑꯣ ꯆꯤꯛꯀꯟ ꯀꯩꯅꯣꯗꯧ ꯇꯧꯗꯦꯕ ꯁ꯭ꯋꯥꯏꯒꯤ ꯆꯤꯛꯀꯟꯗꯧ ꯇꯧꯗꯦꯕ
ꯑꯥ ꯃꯣꯏ ꯋꯦꯠꯁꯦ ꯈꯔ ꯌꯥꯝꯗꯦ ꯃꯣꯏꯁꯦ ꯍꯥꯏꯕꯗꯤ ꯋꯥ ꯑꯣꯏꯕꯅꯤꯅ ꯃꯣꯏ ꯂꯨꯛꯁꯇꯤꯀꯣ ꯃꯣꯏ ꯁꯛꯁꯤꯡꯁꯤꯀꯣ ꯂꯣꯀꯦꯜꯒꯤꯗꯨ ꯑꯗꯨꯝ ꯃꯅꯩ ꯃꯥꯟꯅꯒꯅꯦꯕ
ꯑꯣ ꯑꯣ ꯃꯁꯛ ꯇꯨꯗꯤ ꯃꯥꯟꯅꯔꯒ ꯀꯩꯅꯣꯗꯨꯗꯤ ꯇꯦꯁꯇꯨ ꯍꯦꯛꯇ ꯋ꯭ꯑꯥꯏꯜꯒꯤ ꯇꯣꯉꯥꯟꯕ ꯑꯃ ꯑꯣꯏꯕꯗꯨꯅꯦꯕ ꯅꯠꯇ꯭ꯔ ꯂꯝꯒꯤ ꯑꯣꯏꯕꯅꯤꯅ
ꯂꯝ ꯂꯝꯒꯤ ꯑꯣꯏꯅ ꯈꯤꯇꯪꯗꯤ ꯄꯤꯛꯀꯅꯤ ꯃꯣꯏ ꯃꯁꯥꯁꯦ
ꯎꯝ ꯎꯝ
ꯁꯥꯏꯖꯇꯤ ꯈꯤꯇꯪ ꯄꯤꯔꯛꯀꯅꯤ ꯋꯥꯜꯁꯤꯅꯀꯣ ꯑꯗꯣ ꯍꯥꯎꯁꯤꯗꯤ
ꯑꯣꯁ ꯅꯪꯒꯤꯁꯤꯗꯤ ꯃꯔꯨꯝ ꯌꯥꯎꯅ ꯍꯥꯎꯗꯧ ꯃꯥꯜꯂꯦꯍꯦ
ꯍꯥꯎꯋꯦ ꯍꯥꯎꯋꯦ ꯐꯖꯅ ꯍꯥꯎꯋꯦ ꯃꯔꯨꯝ ꯃꯔꯨꯝ ꯃꯔꯨꯝꯁꯨ ꯃꯔꯨꯝ ꯅꯪ ꯍꯥꯏꯁꯦ ꯀꯩꯅꯣ ꯋꯥꯜꯒꯤꯗꯨꯔꯣ
ꯍꯧꯖꯤꯛꯀꯤ ꯍꯧꯖꯤꯛ ꯑ ꯍꯣꯏ ꯍꯣꯏ ꯍꯧꯖꯤꯛꯀꯤ ꯋꯥꯏꯜꯗꯨꯒꯤ ꯆꯤꯛꯀꯟꯗꯣ ꯃꯣꯏꯁꯨ ꯃꯔꯨꯝꯕꯨꯗꯤ ꯀꯣꯛꯑꯝꯅꯤꯗꯅ ꯃꯅꯨꯡꯒꯗꯤ ꯐꯪꯕ꯭ꯔꯥꯕ ꯑꯣ ꯃꯄꯤꯐꯧ ꯇꯥꯡꯉꯕꯅꯤꯅ ꯃꯔꯨꯝꯗꯨꯗꯤ ꯅꯠꯇ꯭ꯔꯥ ꯐꯪꯗ꯭ꯔꯦꯕ ꯆꯥꯕꯁꯦ ꯀꯥꯏ ꯂꯣꯠꯇ꯭ꯔꯕꯅꯣ
ꯐꯪꯗꯦ ꯑꯗꯨꯗꯤ ꯀꯩꯅꯣ ꯅꯪ ꯂꯣꯀꯦꯜꯒꯤ ꯀꯩꯅꯣꯒꯤ ꯃꯔꯨꯝ ꯆꯥꯔꯕꯣ
ꯂꯣꯀꯦꯜꯒꯤꯔꯣ ꯂꯣꯀꯦꯜꯒꯤꯕꯨꯗꯤ ꯃꯔꯨꯝꯕꯨꯗꯤ ꯆꯥꯏꯌꯦ ꯑꯗꯨꯕꯨꯗꯤ ꯑꯉꯥꯡꯕ ꯀꯂꯔ ꯀꯩꯗꯣ
ꯑꯥ ꯄꯤꯛꯑꯒꯀꯣ ꯑꯥ ꯍꯥꯎꯇ꯭ꯔꯥ
ꯑꯧ ꯑꯗꯨꯕꯨꯗꯤ
ꯎꯝ ꯕꯣꯏꯂꯔꯒꯨꯝꯕꯗꯤ ꯂꯩꯍꯧꯔꯦꯍꯦ
ꯕꯣꯏꯂꯔ ꯑꯗꯨꯕꯨꯗꯤ ꯕꯣꯏꯂꯔꯒꯤꯕꯨꯗꯤ ꯈꯪꯗꯦ ꯕꯣꯏꯂꯔꯒꯤ ꯃꯔꯨꯝꯁꯦ ꯈ꯭ꯋꯥꯏ ꯃꯔꯨꯝ ꯕꯣꯏꯂꯔꯒꯤ ꯃꯔꯨꯝꯁꯦ ꯀꯔꯝꯕ ꯑꯣꯏꯗꯨꯅꯣ ꯑꯩ ꯒ꯭ꯌꯥꯟ ꯇꯥꯔꯗꯤ ꯕꯣꯏꯔꯕꯨ ꯃꯔꯨꯝ ꯀꯣꯛꯄ꯭ꯔꯣꯁꯤꯅꯦ
ꯃꯣꯏꯗꯤ ꯑꯁꯦꯡꯒꯤꯗꯤ ꯕꯣꯏꯂꯔꯁꯤꯗꯤ ꯀꯩꯅꯣ ꯇꯧꯕ ꯄꯣꯠꯅꯤꯅ ꯃꯣꯏꯅ ꯖꯦꯅꯦꯇꯤꯛꯁꯇ ꯑꯣꯟꯊꯣꯛꯑꯒ ꯆꯥꯅꯕꯒꯤꯗꯃꯛꯇ ꯁꯥꯔꯛꯄꯅꯦꯅ ꯍꯥꯏꯗꯅ ꯍꯥꯏꯗꯤ ꯌꯥꯝ ꯊꯨꯁꯨ ꯆꯥꯎꯕꯣ ꯕꯣꯏꯔ ꯀꯩꯁꯨ ꯌꯥꯝ ꯀꯨꯏꯅ ꯄꯨꯟꯁꯤꯗ ꯃꯣꯏꯗꯤ ꯈꯤꯇꯪ ꯆꯥꯎ ꯊꯣꯛꯂꯛꯄꯒ ꯑꯗꯨꯝ ꯃꯁꯥꯗꯣ ꯆꯠꯄ ꯉꯝꯕꯣꯏ ꯉꯝꯗꯕꯣꯏ ꯇꯧꯋꯤꯗꯅ ꯃꯁꯥꯗꯤ ꯆꯥꯎ ꯆꯥꯎꯔꯒ ꯑꯗꯨꯕꯨ ꯃꯔꯨꯝ ꯀꯣꯛꯄ꯭ꯔꯥꯕ
ꯍꯥꯏꯗꯤꯀꯣ ꯑꯩꯈꯣꯏꯁꯤꯅ ꯍꯧꯖꯤꯛ ꯇꯧꯏꯁꯦ ꯀꯩꯅꯣ ꯃꯔꯨꯝ ꯀꯣꯛꯄꯒꯤ ꯇꯣꯉꯥꯟꯅ ꯌꯣꯛꯄ ꯂꯩꯌꯦ
ꯍꯥꯏꯗꯤ ꯕꯣꯏꯂꯔꯕꯣ
ꯑꯥ ꯕꯣꯏꯂꯔ ꯃꯔꯨꯝꯈꯛ ꯀꯣꯛꯅꯤꯉꯥꯏ ꯀꯩꯅꯣꯗꯤ ꯌꯦꯡꯗ꯭ꯔꯣ ꯅꯪ
ꯑꯗꯨꯗꯤ ꯈꯪꯗꯦꯅ ꯑꯩꯅ ꯇꯥꯕ ꯀꯥꯟꯗ ꯕꯣꯏꯂꯔ ꯑꯣ ꯍꯥꯏꯗꯤ ꯑꯗꯨꯕꯨꯗꯤ ꯈꯪꯉꯤꯅꯦ ꯃꯣꯏ ꯀꯩꯅꯣ ꯕꯣꯏꯂꯔꯒꯤꯗꯤ ꯃꯌꯥꯝꯅꯁꯨ ꯍꯥꯏꯅꯕ ꯀꯥꯟꯗ ꯃꯣꯏꯁꯤ ꯆꯥꯅꯕ ꯈꯛꯇꯪꯒꯤꯅꯤ ꯃꯔꯨꯝꯗꯤ ꯀꯣꯛꯇꯦ ꯀꯥꯏ ꯍꯥꯏꯅꯕꯗꯨ ꯇꯥꯕ ꯑꯗ ꯀꯔꯝꯕꯅ ꯆꯨꯝꯃꯤꯅꯣ ꯁꯤꯅꯦ
ꯑꯗꯨ ꯀꯩꯅꯣ ꯀꯩꯅꯣꯗꯤ ꯊꯤꯈ꯭ꯔꯣ ꯑꯥ ꯖꯦꯃꯤꯅꯥꯏꯗ ꯆꯨꯝꯕ꯭ꯔꯥ ꯆꯨꯝꯕ꯭ꯔꯥ ꯆꯨꯝꯗꯕ꯭ꯔꯥ ꯍꯥꯏꯕꯗꯣ
ꯃꯅꯦ ꯖꯦꯃꯅꯥꯏꯗꯩ ꯑꯟꯁꯔ ꯄꯤꯔꯛꯄꯗꯨ ꯆꯨꯝꯃꯅꯤꯕ ꯅꯠꯇ꯭ꯔꯥ
ꯍꯦꯛ ꯀꯩꯅꯣ ꯗꯥꯎꯠ ꯂꯩꯔꯕ ꯖꯦꯃꯤꯅꯥ ꯑꯗꯨꯝ ꯊꯤꯌꯣ ꯂꯣꯏꯅ ꯈꯪꯒꯅꯤ
ꯃꯥꯅꯦ ꯃꯥꯅꯦ ꯍꯧꯖꯤꯛꯀꯥꯟꯁꯦ ꯍꯧꯖꯤꯛꯀꯥꯟꯗꯕꯨ ꯖꯦꯃꯅꯥꯏ ꯂꯩꯉꯩꯗꯕꯨ ꯀꯩ ꯋꯥꯔꯨꯕꯗꯒꯦꯗ
ꯃꯥꯅꯦ ꯃꯥꯅꯦ ꯖꯦꯃꯥꯅꯥꯏ ꯉꯥꯛꯇꯅꯦ ꯑꯩꯈꯣꯏꯒꯤꯁꯦ ꯑ ꯎꯝ ꯎꯝ ꯅꯪ ꯀꯩꯅꯣ ꯅꯪ ꯍꯌꯦꯡꯗꯤ ꯀꯩ ꯊꯕꯛ ꯂꯩꯒꯦ
ꯍꯌꯦꯡꯂꯣ ꯑꯩꯅ ꯈꯜꯂꯝꯃꯤꯁꯦ ꯐꯥꯔꯁꯇ ꯑꯩꯈꯣꯏꯁꯦ ꯑꯣꯖꯥ ꯎꯅꯒꯗꯕ ꯂꯩꯕꯗꯣ ꯑꯗꯨꯒꯤ ꯀꯨꯝꯕ ꯎꯠꯊꯣꯛ ꯒꯤ ꯎꯅ ꯊꯣꯛꯄꯒꯤꯅ ꯇꯧꯕꯅꯦꯕ ꯍꯥꯏꯗꯤ ꯏꯃꯥꯟꯅꯕ ꯍꯣꯏ ꯑꯍꯨꯝꯗꯣ ꯑꯗꯨꯏꯗꯨꯒꯤ ꯑꯗꯨꯃꯥꯏꯅ ꯇꯧꯔꯀꯥꯟꯗ ꯑꯣꯖꯥꯗꯨ ꯎꯅꯔꯒ ꯑꯃꯨꯛ ꯃꯣꯏꯒ ꯎꯅ ꯎꯅꯗ ꯇꯥꯔꯒꯗꯤ ꯍꯌꯦꯡꯗꯨ ꯎꯅꯔꯝꯗꯦꯅ ꯑꯃꯨꯛ ꯍꯥꯏꯔꯛꯀꯗ꯭ꯔꯥꯅ ꯈꯟꯕꯅꯦꯕ ꯑꯗꯨꯃꯥꯏꯅ ꯇꯧꯕꯒꯤꯅ
ꯑꯣ ꯑꯁꯦꯡꯕ ꯑꯁꯦꯡꯕ ꯆꯠꯇꯣꯏꯔꯣ
ꯅꯠꯇꯦ ꯈꯪꯗꯦꯕ ꯑꯗꯨꯅꯦ ꯍꯥꯏꯁꯦ ꯑꯩꯅ ꯈꯜꯂꯝꯃꯤꯁꯦ ꯑꯗꯨꯃꯥꯏꯅ ꯇꯧꯅꯦꯕ ꯑꯗꯨꯗ ꯄꯣꯠꯇꯣ ꯑꯃꯗꯨꯅ ꯐꯣꯟ ꯁꯨꯡꯄꯥꯏ ꯄꯥꯏꯗꯕꯅꯤꯅ ꯄꯣꯠꯇꯣ ꯀꯩ ꯍꯥꯏꯅꯗꯣꯏꯅꯣꯗꯣ ꯈꯪꯗ꯭ꯔꯦꯅ ꯑꯩ ꯃꯥꯒ ꯆꯠꯀꯦꯅ ꯇꯧꯕ ꯄꯣꯠ ꯅ ꯃꯥꯅ ꯕꯣꯜ ꯌꯦꯡꯉꯤꯅꯦꯅ ꯇꯧꯔꯒ ꯑꯌꯨꯛꯇꯨꯗ ꯑꯌꯨꯛꯇꯨꯅ ꯂꯣꯏ ꯇꯨꯝ ꯂꯩꯔꯦ ꯐꯣꯟ ꯇꯧꯔꯁꯨ ꯄꯥꯏꯗ꯭ꯔꯦ ꯅꯨꯡꯗꯥꯡꯗ ꯐꯪꯉꯤ ꯐꯣꯟ ꯇꯧꯔꯁꯨ ꯄꯥꯏꯗ꯭ꯔꯦ ꯑꯗꯨꯒ ꯀꯣꯟꯅꯒ ꯚꯥꯏ ꯑꯩ ꯁꯦꯠꯊꯍꯧꯔꯦ ꯕꯣꯜ ꯌꯦꯡꯕꯗꯤ ꯌꯥꯗ꯭ꯔꯦ ꯂꯣꯏꯅ ꯇꯨꯝꯃꯦ ꯀꯥꯏꯅ ꯇꯧꯔꯛꯀꯅꯤꯕ ꯈꯪꯕꯔꯥ ꯑꯗꯨꯃꯥꯏꯅ ꯇꯧꯕꯅꯤꯅ ꯑꯩꯁꯨ ꯑꯩꯁꯨ ꯍꯥꯏꯗꯤ ꯄꯣꯠꯇꯣ ꯆꯠꯃꯤꯟꯅꯒꯗꯕ ꯄꯣꯠꯇꯣ ꯀꯃꯥꯏꯅ ꯍꯥꯏꯗꯣꯏꯅꯣꯗꯣ ꯈꯪꯗ꯭ꯔꯦꯅ ꯑꯗꯨꯅ ꯅꯪ ꯑꯗꯨ ꯍꯥꯏꯔꯒ ꯁꯝꯃꯔ ꯕ꯭ꯔꯦꯛꯇꯤ ꯈꯪꯕ꯭ꯔꯥ ꯑꯩꯈꯣꯏꯅ ꯊꯥ ꯑꯩꯈꯣꯏꯒꯤ ꯃꯇꯝ ꯊꯥꯕꯗꯣ ꯍꯟꯗꯛꯀꯤ ꯁꯝꯃꯔ ꯕ꯭ꯔꯦꯛ ꯂꯣꯏꯈ꯭ꯔꯕ ꯅꯠꯇ꯭ꯔꯒ ꯂꯩ ꯑ ꯁꯝꯃꯔ ꯕ꯭ꯔꯦꯛꯇꯨ
ꯁꯝꯃꯔ ꯕ꯭ꯔꯦꯛ ꯆꯨꯝꯃꯦ ꯍꯧꯖꯤꯛ ꯊꯥꯔꯤꯁꯦ ꯆꯨꯝꯃꯦ
ꯆꯨꯝꯕ꯭ꯔꯣ ꯑꯗꯨ ꯗꯦꯠ ꯀꯌꯥꯗ ꯂꯣꯏꯅꯤ ꯁꯝꯃꯔ ꯕ꯭ꯔꯦꯛꯇꯣ
ꯁꯝꯃꯔ ꯕ꯭ꯔꯦꯛꯁꯦ ꯗꯤꯁ ꯃꯟꯗꯒꯤ ꯑꯗꯨꯝ ꯂꯣꯏꯔꯗꯧ ꯃꯥꯜꯂꯦꯕꯣ ꯗꯤꯁ ꯃꯟ ꯑꯗꯣ ꯀꯥꯕ ꯍꯧꯔꯗꯣ ꯃꯥꯜꯂꯦ ꯑꯝ
ꯑꯣ ꯑꯗꯨꯗꯤ ꯑꯗꯨꯃꯥꯏꯅ ꯇꯧꯕꯅꯦꯕꯀꯣ ꯑꯩꯅ ꯈꯜꯂꯤꯁꯦ ꯑꯗꯨꯃꯥꯏꯅ ꯇꯧꯔꯒ ꯑꯩꯈꯣꯏꯒꯤ ꯃꯀꯣꯛꯇꯣ ꯎꯅꯊꯣꯛꯍꯧꯒꯦ ꯁꯤꯅꯦꯕ
ꯑꯣ
ꯑꯣꯊꯣꯛꯑꯒ ꯃꯤꯡ ꯄꯤꯁꯟꯅꯕꯒꯤꯅ ꯇꯧꯒꯦꯅ ꯇꯧꯕ ꯈꯪꯗꯦꯗ ꯑꯗꯣ ꯀꯃꯥꯏꯅ ꯇꯧꯕꯅ ꯐ ꯗꯣꯏꯅꯣꯗꯣ
ꯔꯤꯖꯜꯗꯨ ꯊꯣꯛꯑꯗꯧ ꯃꯥꯜꯂꯦꯅ ꯑꯩꯈꯣꯏ ꯁꯦꯃꯤꯁꯇꯔꯒꯤꯁꯦ
ꯃꯥꯅꯤ ꯊꯣꯛꯂꯛꯑꯅꯤ ꯑꯗꯨꯕꯨꯗꯤ ꯃꯌꯥꯝꯕꯨꯗꯤ ꯂꯣꯏ ꯐꯖꯅ ꯑꯗꯨꯝ ꯄꯥꯁ ꯇꯧꯅꯅꯤꯗ ꯌꯥꯝ ꯐꯖꯅ ꯑꯗꯨꯝ ꯅꯨꯡꯉꯥꯏꯅ ꯊꯥꯈꯤꯕꯅꯤꯅ ꯑꯗꯣ ꯀꯩꯅꯣ ꯇꯧꯗ꯭ꯔꯣ ꯑꯥ ꯅꯣꯡꯒꯨꯝꯕ ꯆꯨꯕ ꯉꯁꯥꯏ ꯆꯨꯈꯤꯕꯗꯣ ꯐꯔꯝꯃꯅꯤꯗ ꯍꯧꯖꯤꯛꯇꯤ
ꯑꯥ ꯅꯣꯡ ꯍꯧꯖꯤꯛ ꯈꯤꯇꯪ ꯀꯩꯅꯣ ꯇꯧꯔꯒ ꯇꯥꯍꯧꯔꯒ ꯍꯥꯏꯕꯗꯤ ꯍ꯭ꯌꯨꯃꯤꯠ ꯍ꯭ꯌꯨꯃꯤꯠꯄꯨ ꯑꯣꯏꯔꯗꯤꯀꯣ ꯐꯅꯌꯥꯝ ꯍ꯭ꯌꯨꯃꯤꯠ ꯑꯣꯏꯔꯗꯤ ꯑꯗꯨꯝ ꯅꯣꯡꯁꯤ ꯇꯥꯔꯅꯤ ꯍꯥꯏꯕ ꯈꯪ ꯈꯪꯉꯦꯕ ꯅꯣꯏ ꯏꯝꯐꯥꯜ ꯔꯣꯝꯗꯗꯤ ꯀꯩꯅꯣꯔꯣꯝꯗꯗꯤ ꯗꯤ ꯅꯣꯏꯔꯣꯝꯗꯗꯤ ꯇꯥ ꯑꯗꯨꯝ ꯇꯥꯕ꯭ꯔꯣ
ꯇꯥꯏ ꯑꯗꯣ ꯍꯧꯖꯤꯛꯁꯨ ꯑꯗꯨꯝ ꯇꯥꯔꯝꯃꯦ ꯑꯗꯨ ꯆꯣꯠꯂꯤ ꯆꯣꯠꯂꯤ ꯂꯥꯎꯔꯤ ꯑꯗꯨꯒ ꯈꯤꯇꯪ ꯅꯨꯡꯁꯤꯠ ꯁꯤꯠꯄ ꯀꯥꯟꯗ ꯑꯗꯨꯝ ꯅꯨꯡꯁꯤꯠ ꯑ ꯏꯁꯤꯡ ꯃꯀꯨꯝꯗꯣ ꯃꯤꯁ ꯑꯣꯏꯅ ꯂꯥꯛꯄꯗꯣ ꯆꯣꯠꯂꯤ ꯆꯣꯠꯂꯤ ꯇꯧꯔꯒ ꯑꯗꯨꯝ ꯏꯁꯄ꯭ꯔꯦ ꯀꯥꯞꯄꯛꯄꯒꯤ ꯇꯥꯏꯞꯇ ꯑꯗꯨꯃꯥꯏꯅ ꯇꯧꯔꯤꯌꯦ
ꯑꯣ
ꯂꯝꯕꯤꯒꯩꯖꯤꯗꯤ ꯄꯨꯡꯆꯣꯠ ꯆꯣꯠꯂꯦ ꯉꯁꯥꯏ ꯀꯟ ꯆꯨꯔꯝꯕ ꯅꯨꯡꯁꯤꯠ ꯌꯥꯎꯋꯦ ꯑꯗꯨꯀꯥꯟꯗꯗꯤ
ꯑꯠꯆꯥ ꯑꯠꯆꯥ ꯑꯗꯨꯗꯤ ꯚꯏ ꯀꯩꯅꯣ ꯑꯩ ꯊꯕꯛ ꯑꯃ ꯀꯩꯅꯣꯝ ꯇꯧꯒꯤꯒꯦꯀꯣ
ꯑꯣ ꯍꯣꯏ ꯍꯣꯏ ꯀꯥꯏꯗꯦ ꯀꯥꯏꯗꯦ
ꯑꯥ ꯊꯃꯦ ꯊꯝꯃꯦ ꯊꯝꯃꯦ ꯊꯝꯃꯦ
ꯍꯣꯏ ꯍꯣꯏ ꯍꯣꯏ ꯍꯣꯏ ꯊꯝꯃꯦ ꯊꯝꯃꯦ